ꯍꯂ
ꯇꯔꯥꯕꯣ
ꯇꯥꯔꯦ ꯇꯥꯔꯦ
ꯑꯣ ꯀꯩꯅꯣꯅꯤꯗ ꯄꯩꯁꯥ ꯄꯥꯏꯕ ꯋꯥꯔꯤꯅꯤꯗ ꯍꯦꯔꯣꯗꯨꯅ ꯄꯩꯁꯥ ꯄꯥꯏꯔꯒ ꯍꯦꯔꯣꯅꯤꯗꯨꯅ ꯄꯩꯁꯥ ꯄꯥꯏꯗꯕꯤ ꯑꯗꯨꯗꯨꯒ ꯍꯦꯔꯣꯅꯤꯒꯨꯝꯕꯕꯥꯅꯤ ꯅꯨꯡꯁꯤꯅꯔꯛꯀꯥꯟꯗ ꯀꯩꯅꯣ ꯇꯧꯕ ꯎ ꯀꯩ ꯍꯥꯏꯅꯤ ꯃꯄꯨꯗꯨꯅ ꯂꯥꯛꯑꯀꯥꯟꯗ ꯍꯦꯔꯣꯅꯤꯗꯒ ꯐꯤꯂꯝꯒꯤ ꯍꯧꯅꯕꯤ ꯍꯥꯏꯔꯝꯕ ꯈꯣꯠꯂꯝꯕꯗꯣ ꯃꯥꯒ ꯀꯩꯅꯣ ꯇꯧꯅꯨ ꯃꯥꯗꯤ ꯀꯩꯅꯣ ꯇꯧꯍꯧꯗꯣꯏꯅꯤ ꯕꯤꯖꯤꯅꯦꯁꯁꯦ ꯄꯥꯏꯍꯧꯗꯣꯏꯅꯤ ꯈꯣꯠꯍꯍꯧꯗꯣꯏꯅꯤ ꯀꯥꯏꯅ ꯍꯥꯏꯕꯒꯤ ꯃꯑꯣꯡꯗꯨꯅꯦꯕ ꯂꯣꯏꯅꯃꯛꯇꯤ ꯀꯥꯎꯈ꯭ꯔꯦ ꯐꯖꯅ ꯑꯍꯥꯟꯕꯩꯗꯤ ꯅꯨꯡꯉꯥꯏꯕꯅꯦꯕ ꯁꯤꯖꯟ ꯋꯥꯟꯗꯣ ꯁꯤꯖꯟ ꯇꯨꯗꯤ ꯅꯨꯡꯉꯥꯏꯇ ꯁꯤꯖꯟ ꯇꯨ ꯅꯨꯡꯉꯥꯏꯇꯝꯅ ꯁꯤꯖꯟ ꯋꯥꯟꯗ ꯂꯣꯏꯁꯤꯟꯈ꯭ꯔꯦ ꯑꯗꯒꯤ ꯀꯩꯅꯣꯗꯤ ꯌꯦꯡꯉꯕ ꯀꯔꯤ ꯀꯔꯤ ꯀꯔꯤ ꯀ ꯂꯞ ꯏꯁ ꯁꯣ ꯕ꯭ꯌꯨꯇꯤꯐꯨꯜꯗꯣ ꯌꯦꯡꯉꯕ
ꯀꯃꯥꯏꯅ ꯌꯦꯡꯅꯤꯡꯉꯝꯗꯧ ꯃꯥꯜꯂꯦ ꯈꯪ ꯀꯥꯎꯈ꯭ꯔꯦ ꯀꯔꯝ ꯀꯃꯥꯏꯅ ꯇꯧꯋꯤꯗꯨꯅ
ꯑꯗꯨ ꯑꯗꯨꯅ ꯑꯃꯨꯛ ꯀꯩꯅꯣ ꯇꯧꯕꯗꯣ ꯍꯦꯔꯣꯗꯣ ꯍꯦꯔꯣꯒ ꯍꯦꯔꯣꯏꯅꯤꯒꯗꯣ ꯆꯥꯏꯜꯍꯨꯗꯀꯤ ꯀꯩꯅꯣ ꯑꯣꯏꯕꯗꯣ ꯃꯣꯏꯕꯥꯅꯤ ꯑꯗꯨꯝ ꯁ꯭ꯀꯨꯜ ꯇꯝꯃꯤꯟꯅꯔꯛꯄꯤ ꯈꯣꯠꯃꯤꯟꯅꯔꯛꯄꯤ ꯇꯧꯔꯒ ꯍꯦꯔꯣꯗꯣ ꯌꯥꯝꯅ ꯌꯥꯝ ꯂꯦꯝꯕ ꯋꯥ ꯉꯥꯡꯖꯗꯕ ꯈꯣꯠꯇꯕ ꯑꯣꯏꯕꯗꯣ ꯈꯪꯗꯕ꯭ꯔꯥ
ꯌꯥꯗ ꯑꯩ ꯗꯤ ꯌꯥꯝ ꯊꯨꯔ ꯊꯨꯔ ꯀꯋꯦ ꯑꯩꯅ ꯅꯤꯡꯖꯪꯕ ꯍꯥꯏꯕꯨ ꯍꯥꯥ ꯑꯧ ꯐꯤꯂꯝꯖꯦ ꯑꯗꯨꯝ ꯀꯥꯎꯋꯦ ꯑꯩꯗꯤ ꯃꯔꯨ ꯑꯣꯏ ꯐꯤꯂꯝ ꯗ꯭ꯔꯃꯥ ꯒꯨꯝ
ꯑꯩꯁꯨ ꯀꯥꯎꯕꯨꯗꯤ ꯀꯥꯎꯋꯤꯗ ꯌꯥꯝ ꯄꯥꯛ ꯅꯤꯡꯁꯤꯡꯕꯗꯤ ꯅꯠꯇꯦꯗ ꯑꯗꯨꯑꯣꯏꯁꯨ ꯃꯃꯤ ꯁꯥꯝꯃꯤ ꯑꯣꯏꯅ ꯅꯤꯡꯁꯤꯡꯕꯗ ꯌꯥꯝ ꯅꯨꯡꯉꯥꯏꯒꯤꯕꯅꯦꯕ
ꯑꯩꯈꯣꯏ ꯃꯇ ꯑꯩꯈꯣꯏꯗꯤ ꯑꯩꯈꯣꯏ ꯍꯣꯁꯇꯦꯜ ꯂꯩꯕꯗꯗꯤ ꯐꯣꯟ ꯄꯥꯏꯅꯔꯕꯅꯤꯅ ꯋꯥꯔꯤ ꯂꯤꯅꯗ꯭ꯔꯦꯗꯅ
ꯎꯝ
ꯑꯩꯅ ꯍꯥꯟꯅ ꯂꯩꯕ ꯍꯣꯁꯇꯦꯜ ꯊꯗꯤ ꯑꯩꯅ ꯑꯩꯗꯤ ꯋꯥꯔꯤ ꯂꯤꯕ ꯌꯥꯝ ꯄꯥꯝꯃꯦꯕꯀꯣ ꯑꯗꯨꯅ ꯑꯩ ꯋꯥꯔꯤ ꯑꯗꯨꯝ ꯂꯤꯌꯦꯕ
ꯌꯦꯡꯕ ꯌꯦꯡꯕ ꯐꯤꯂꯝꯁꯤꯡꯗꯨ ꯂꯤꯗ
ꯑ ꯗ꯭ꯔꯃꯥ ꯒꯤ ꯈꯪꯗꯦ ꯑꯃꯒꯤ ꯈꯪꯗꯦ ꯑ ꯑꯩꯅ ꯈꯪꯕ ꯋꯥꯔꯤ ꯑꯗꯨꯝ ꯂꯤꯕ
ꯎꯝ
ꯑꯩꯗꯤ ꯋꯥꯔꯤ ꯂꯤꯕꯁꯦ ꯌꯥꯝ ꯄꯥꯝꯖꯕ ꯍꯥꯏꯇꯥꯔꯦ ꯑꯗ ꯑꯩꯅ ꯋꯥꯔꯤꯖꯤꯡꯖꯦ ꯂꯤꯔ ꯂꯤꯔꯒꯅꯦ ꯃꯌꯥꯏ ꯌꯎꯔꯀꯥꯟꯗ ꯑꯝ ꯀꯥꯎꯊꯣꯛꯈꯤꯗꯣꯏꯅꯦꯕ ꯑꯁ ꯋꯥꯔꯤꯒ ꯇꯥꯔꯒ ꯌꯥꯝ ꯅꯨꯡꯉꯥꯏꯔꯒꯒ ꯁꯁ ꯑꯩ ꯈꯪ ꯀꯩ ꯍꯥꯏꯇꯥꯔꯦ ꯋꯥꯔꯤꯖꯦ ꯑꯗꯨꯝ ꯐꯖꯅ ꯃꯑꯣꯡ ꯇꯥꯅ ꯃꯑꯣꯡ ꯃꯑꯣꯡ ꯇꯥꯅ ꯂꯤꯕꯁꯨ ꯑꯗꯨꯝ ꯍꯩꯌꯦꯕꯀꯣ ꯋꯥꯔꯤ ꯂꯤꯕ ꯀꯥꯟꯗ ꯇꯥꯅꯤꯡꯗꯕ ꯃꯤ ꯂꯩꯕꯅꯦꯕ ꯍꯥꯏꯗꯤ ꯔ ꯋꯥꯔꯤ ꯂꯤ ꯍꯩꯇꯕ ꯐꯖꯅ ꯁꯦꯝꯖꯟꯕ ꯍꯩꯇꯕ ꯂꯩꯕꯅꯦꯕ ꯑꯗꯥꯏꯅꯗꯤ ꯇꯧꯗꯦꯕ ꯑꯩꯖꯦ ꯐꯖꯅ
ꯈꯪꯉꯦ ꯇꯥꯅꯤꯡꯅꯕ ꯃꯑꯣꯡꯗ ꯂꯤꯕꯅꯦ ꯅꯪꯗꯤ
ꯑꯗꯨꯗꯣ ꯐꯖꯅ ꯂꯤꯔ ꯀꯥꯟꯁꯤꯗ ꯑꯩꯖꯦ ꯀꯥꯎꯊꯣꯛꯈ꯭ꯔꯅꯦꯕ ꯑꯩꯖꯦ ꯃꯔꯛꯁꯤꯗ ꯁꯥꯎꯅꯤꯡꯉ ꯁꯥꯎꯅꯤꯡꯉ ꯂꯩ ꯍꯧ ꯑꯗꯨꯅꯦ
ꯎꯝ
ꯑꯗꯨꯅꯤꯅꯦ ꯑꯩꯅꯗꯤ ꯀꯥ ꯂꯤꯔꯣꯏ ꯂꯤꯗꯗꯤ ꯅꯠꯇꯦꯕ ꯀꯥꯞꯊꯣꯛꯈꯤꯕ ꯑꯩꯁꯨ ꯅꯨꯡꯉꯥꯏꯇꯦꯕ
ꯅꯨꯡꯉꯥꯏꯔꯣꯏꯌꯦ ꯀꯅꯥ ꯅꯨꯡꯉꯥꯏꯗꯣꯏꯅꯣ
ꯑꯗꯒꯤ ꯑꯩꯅ ꯑꯃ ꯀꯩꯅꯣ ꯇꯧꯕ ꯍꯥꯏꯔꯒꯅ ꯅꯤꯡꯖꯪꯕ ꯍꯥꯏꯔꯒꯅ ꯆꯥꯏꯅꯤꯁꯀꯤꯗ ꯊꯥꯏꯅꯒꯤ ꯍꯥꯏꯔꯗꯤ ꯊꯥꯏꯅꯕꯨꯗꯤ ꯑꯣꯏꯗ꯭ꯔꯤ ꯈꯔ ꯆꯍꯤ ꯑꯍꯨꯝ ꯃꯔꯤ ꯃꯉꯥꯒꯤ ꯃꯃꯥꯡ ꯑꯣꯏꯗꯣꯏꯔꯥ
ꯎꯝ
ꯂꯕ ꯏꯁ ꯁ꯭ꯋꯤꯠ ꯍꯥꯏꯕ꯭ꯔꯥ ꯖꯥꯎ ꯂꯨꯁꯤꯅ ꯑ ꯑ ꯀꯩꯅꯣ ꯂꯕ ꯏꯁ ꯂꯕ ꯏꯁ ꯁ꯭ꯋꯤꯠ
ꯂꯕ ꯏꯁ ꯁ꯭ꯋꯤꯠ ꯈꯪꯗꯦ ꯑꯩ ꯌꯦꯡ ꯈꯪꯗꯦ ꯑꯩ ꯌꯦꯡꯗ꯭ꯔꯤꯌꯦ
ꯇꯧꯕꯗꯣ ꯈꯪꯗ꯭ꯔꯣ
ꯈꯪꯗꯦ
ꯑꯣ ꯕꯥꯥꯏꯂꯨ ꯈꯪꯕ꯭ꯔꯥ
ꯈꯡꯉꯦ ꯈꯡꯉꯦ
ꯑꯗꯨ ꯑꯩꯔꯨꯁꯨ ꯅꯨꯡꯉꯥꯏꯦ ꯑꯩꯗꯤ ꯃꯁꯛꯇꯣ ꯌꯦꯡ ꯌꯥꯝ ꯅꯨꯟꯉꯥꯏꯑꯕ ꯎꯝ ꯎꯝ
ꯃꯁꯥ ꯌꯥꯝ ꯐꯖꯩꯌꯦ ꯍꯥꯏꯕ ꯑꯗꯨꯏ ꯑꯗꯨ ꯅꯨꯄꯤꯗꯨ ꯌꯦꯡꯕ ꯌꯥꯝ ꯅꯨꯡꯉꯥꯏꯑꯕ
ꯀꯩꯅꯣꯒꯒꯨꯝꯕꯗꯣ ꯑꯁ ꯌꯥꯝ
ꯋꯥ ꯑꯗꯨ ꯑꯔꯁꯅꯦꯜ ꯃꯤꯂꯤꯇꯔꯤ ꯑꯦꯀꯥꯗꯃꯤꯗ ꯑꯩ ꯌꯦꯡꯕꯁꯦ ꯑꯩꯈꯣꯏꯅ ꯃꯩ ꯐꯃꯨꯡꯗ ꯀꯩꯅꯣ ꯄꯨꯁꯤꯜꯂꯒ ꯀꯔꯤ ꯇꯤꯚꯤ ꯄꯨꯁꯤꯜꯂꯒ ꯌꯦꯡꯉꯦꯅꯣ ꯈꯨꯅꯨꯡꯉꯥꯏꯗꯣ ꯅꯨꯡꯉꯥꯏꯕꯅꯦ ꯑꯗꯨꯒꯤ
ꯅꯨꯡꯉꯥꯏꯕꯅꯦ ꯑꯗꯣ ꯃꯥ ꯑꯁꯅꯦꯜ ꯃꯤꯂꯤꯇꯔꯤ ꯑꯦꯀꯥꯗꯃꯤꯅ ꯃꯁꯝ ꯇꯦꯠꯅ ꯀꯛꯏꯀꯥꯟꯗꯨꯗꯅ ꯍꯦ ꯐꯖꯗ꯭ꯔꯥ ꯁꯥꯡꯉꯀꯥꯟꯗ ꯃꯣꯏꯒꯤ ꯃꯣꯏꯒꯤ ꯊꯥꯏꯅꯒꯤ ꯗ꯭ꯔꯦꯁ ꯑꯃ ꯀꯩꯅꯣ ꯇꯧꯕꯗ ꯄꯛꯇꯕ ꯍꯥꯏꯇꯥꯔꯦ
ꯍꯣ ꯍꯣ ꯑꯗꯨꯗꯤ ꯀꯌꯥ ꯄꯛꯇꯕꯅꯤ ꯃꯥꯗꯣ ꯃꯣꯗꯔꯟꯒꯤ ꯇꯥꯏꯞ ꯆꯡꯕ ꯁꯛꯇꯣ ꯑꯗꯨ ꯑꯣꯏꯕꯅꯦꯕ
ꯎꯝ ꯃꯥ ꯑꯗꯨꯒꯨꯝꯕꯗ ꯄꯛ ꯑꯗꯨꯒꯨꯝꯕꯗ ꯄꯛ ꯇꯧꯁꯤꯗꯤ ꯃꯃꯥꯏꯒ ꯀꯣꯏꯔꯞ ꯇꯧꯕ ꯄꯨꯡ ꯄꯨꯡ ꯂꯥꯎ ꯋꯥ
ꯎꯝ ꯌꯥ ꯂꯨꯁꯤꯨꯁꯨ ꯑꯗꯨꯝ ꯄꯛꯏꯗꯗꯤ ꯑꯗꯨꯒꯨꯝꯕꯗꯤ ꯄꯛꯄꯅꯤ ꯉꯃꯁꯨ ꯑꯗꯨꯝ ꯃꯃꯥꯡꯉꯩ ꯅꯨꯡꯁꯤꯕꯅꯤ ꯅꯨꯡꯁꯤꯕꯅꯤ ꯎꯝ
ꯑꯗꯒꯤ ꯅꯨꯄꯤ ꯑꯃ ꯐꯥꯎꯕꯤ ꯑꯃꯁꯁꯨ ꯂꯩꯗꯥꯏꯅꯦ ꯙꯤꯔ ꯄꯗꯤꯜ ꯃꯔꯗꯅ
ꯍꯥ
ꯈꯡ ꯗꯤꯜꯔꯕ ꯗꯤꯜ ꯃꯔꯠꯇꯧ ꯈꯡꯗ꯭ꯔꯣ
ꯀꯅꯥꯕ
ꯗꯤꯜꯕꯥ ꯜ ꯃꯔ ꯀꯩꯅꯣꯗꯣ ꯁꯤ ꯏꯁꯄ꯭ꯔꯤꯇꯤ ꯍꯥꯏꯕ꯭ꯔꯥꯔꯤ ꯁꯤ ꯏꯁꯄ꯭ꯔꯤꯇꯤ ꯍꯥꯏꯕ꯭ꯔꯥ ꯑꯃ ꯂꯩꯕꯗꯣ ꯃꯁꯝ ꯈꯣꯏꯕꯩꯗꯣ ꯅꯣꯡ ꯆꯨꯔꯀꯥꯟꯗ ꯃꯁꯝꯗꯣ ꯆꯣꯠꯂꯀꯥꯟꯗ ꯀ ꯈꯣꯏꯕꯗꯣ
ꯀꯨꯔꯤꯌꯔꯣ
ꯟꯇꯦ ꯆꯥꯏꯅꯤꯁꯀꯤ
ꯈꯡꯗꯦꯌꯦ
ꯑꯗꯨ ꯐꯤꯂꯝꯗꯣ ꯑꯗꯨꯝ ꯊꯥꯎꯕꯅꯤꯅꯦ
ꯁꯤ ꯏꯁ ꯄꯔꯏꯇꯤ ꯍꯥ ꯕꯥ
ꯎꯝ ꯈꯡꯗꯕ꯭ꯔꯥ
ꯈꯡꯗꯅꯦ ꯆꯅꯤꯁꯀꯤ ꯆꯅꯤꯁ ꯀꯗꯤ ꯈꯡꯗꯦ
ꯃꯣꯏ ꯋꯥꯔꯤꯗꯨ ꯀꯩꯅꯣꯃꯥꯏꯅ ꯇꯧꯕꯅꯦꯕ ꯀ ꯍꯧꯖꯤꯛꯀꯤ ꯅꯨꯄꯤꯁꯤ ꯅꯨꯄꯥꯁꯦ ꯑꯉꯥꯡꯑꯣꯏꯔꯤ ꯉꯦꯗꯒꯤ ꯑꯗꯨꯝ ꯇꯤꯟꯅꯔꯛꯄꯅꯦꯕ ꯈꯡꯕ꯭ꯔꯥ ꯑꯗꯨ ꯃꯣꯏꯕꯥꯅꯦ ꯑꯗꯨꯝ ꯐꯖꯅ ꯅꯨꯡꯁꯤꯅꯕꯅꯦꯕ ꯑꯉꯥꯡꯑꯀꯥꯟꯁꯤꯗ ꯑꯗꯨꯗꯨꯒ ꯑ ꯎ ꯅꯨꯄꯤꯁꯦ ꯈꯪꯗꯦꯉꯥꯡꯉꯀꯥꯟꯗꯗꯤ ꯌꯥꯝꯅ ꯑꯗꯨꯝ ꯍꯔꯥꯎꯕ ꯌꯥꯝ ꯀꯣꯟꯐꯤꯗꯦꯟ ꯂꯩꯕ ꯑꯗꯨꯃꯥꯏꯅꯒ ꯑꯣꯏꯔꯝꯃꯒ ꯈꯔ ꯆꯥꯎꯔꯀꯥꯟꯗ ꯑꯗꯨꯝ ꯏꯟ ꯁꯦꯀꯦꯌꯔ ꯑꯣꯏꯖꯔꯛꯄꯗꯣ
ꯎꯝ
ꯑ ꯀꯨꯏꯅ ꯊꯦꯡꯅꯔꯨꯗ꯭ꯔꯕ ꯃꯇꯨꯡꯗ ꯃꯣꯏꯕꯥꯅꯤꯁꯦ ꯑꯍꯥꯟꯕ ꯊꯦꯡꯅꯁꯤꯅ ꯍꯥꯏꯅꯕ ꯅꯨꯃꯤꯠꯁꯤꯗ ꯅꯨꯄꯤꯁꯤꯅ
ꯅꯪꯒꯤꯗꯣ ꯅꯪꯒꯤꯗꯣ ꯀꯩꯅꯣ ꯑꯣꯏꯔꯝꯗꯧ ꯃꯥꯜꯂꯦ ꯀꯣꯔꯤꯌꯥ ꯑꯣꯏꯔꯝꯗꯧ ꯃꯥꯜꯂꯦ ꯑꯩ ꯌꯦꯡꯉꯦꯗꯣ ꯀꯣꯔꯤꯌꯥꯗ
ꯀꯣꯔꯤꯌꯟꯒꯤꯗꯁꯨ ꯂꯩꯔꯝꯅꯦ ꯑꯩꯅ ꯍꯥꯏꯁꯦ ꯆꯥꯏꯅꯤꯁꯇꯅꯦ ꯑꯩꯗꯤ ꯆꯥꯏꯅꯤꯁꯀꯤꯗ ꯌꯦꯡꯉꯦ
ꯑꯣ ꯑꯩꯅ ꯑꯃꯨꯛ ꯀ ꯑꯩꯅ ꯑꯃꯨꯛ ꯌꯦꯡꯉꯤꯗꯨꯅ ꯁꯤ ꯋꯥꯁ ꯄ꯭ꯔꯤꯇꯤꯅ
ꯑꯣ ꯁꯤꯋꯥꯁꯄ꯭ꯔꯤꯇꯤ ꯍꯥꯏꯕ꯭ꯔꯥ ꯁꯤꯋꯥꯁ ꯄ꯭ꯔꯤꯇꯤ ꯍꯥꯏꯕ ꯍꯧꯔꯛꯒꯅꯤ
ꯑꯗꯣ ꯑꯗꯣ ꯀꯣꯔꯤꯌꯥꯒꯤꯗꯗꯤ ꯌꯦꯡꯉꯦ ꯆꯥꯏꯅꯤꯁꯀꯤꯗꯗꯤ ꯌꯦꯡꯗ꯭ꯔꯤꯌꯦ
ꯑꯥ ꯃꯣꯏ ꯐꯤꯂꯝ ꯈꯔꯕꯨ ꯐꯖꯔꯗꯤ ꯑꯅꯤꯔꯛ ꯑꯍꯨꯝꯂꯛ ꯃꯔꯤꯔꯛ ꯃꯉꯥꯔꯛ ꯊꯣꯛꯅ ꯑꯗꯨꯝ ꯄꯨꯊꯣꯛꯏꯗꯅ ꯍꯟꯖꯤꯟ ꯍꯟꯖꯤꯟ
ꯍꯣꯏ ꯍꯣꯏ ꯀꯩꯅꯣꯒꯤꯗꯤꯁꯨ ꯄꯨꯊꯣꯛꯑꯏ ꯑꯗꯨꯗꯤ ꯃꯦꯇ꯭ꯔꯣ ꯒꯥꯔꯗꯤꯟꯗꯣ ꯑꯦ ꯐꯣꯔ ꯑꯦ ꯐꯣꯔ ꯑꯗꯨꯃꯏꯅ ꯄꯨꯊꯣꯛꯏꯗꯨꯗꯤ
ꯑ ꯑꯗꯒꯤꯗꯤ ꯀꯔꯤꯕ ꯑꯃ ꯅꯨꯄꯥ ꯀꯔꯤ ꯍꯥꯎꯁ ꯐꯨꯜ ꯍꯥꯎꯁ ꯍꯥꯏꯕ꯭ꯔꯥ ꯍꯥꯎꯁ ꯐꯨꯜ ꯍꯥꯏꯕ꯭ꯔꯥ
ꯑꯥ
ꯈꯪꯕ꯭ꯔꯗꯣ
ꯈꯪꯉꯦ ꯊꯥꯏꯒꯤ ꯅꯨꯄꯥꯗ ꯅꯠꯇ꯭ꯔꯣ ꯀꯩꯅꯣꯗꯣ ꯀꯔꯤ ꯍꯥꯏꯈ꯭ꯔꯦ ꯀꯔꯤ ꯍꯥꯏꯈ꯭ꯔꯦ ꯀꯔꯤ ꯀꯔꯤ ꯀꯔꯤ ꯑꯁ ꯑꯩꯈꯣꯏ ꯏꯃꯥꯟꯅꯕꯤꯅ ꯌꯥꯝ ꯉꯥꯎꯕꯅꯦ ꯑꯗꯨꯗꯣ
ꯈꯪꯉꯦ ꯈꯪꯉꯦ ꯃꯃꯤꯠ ꯌꯨꯡꯉꯕ ꯃꯥꯟꯕꯗ ꯅꯨꯄꯥꯗꯣ ꯃꯁꯛꯇꯤ ꯑꯗꯨꯝ ꯐꯖꯔꯒ
ꯍꯣꯏ ꯍꯣꯏ ꯍꯣꯏ ꯍꯣꯏ ꯍꯣꯏ
ꯀꯔꯤ ꯑꯣꯏ ꯑꯗꯨ ꯅꯨꯄꯗꯣ
ꯃꯃꯤꯡꯗꯨ ꯀꯥꯎꯔꯦꯉꯅꯦ ꯑꯣ ꯃꯥꯏꯛꯥꯏ ꯃꯥꯏꯛ ꯑꯦꯟꯖꯦꯜꯂꯣ
ꯑꯝ ꯃꯗ ꯃꯁ ꯇꯣ ꯄꯥꯡ ꯊꯥꯖꯅꯤꯡꯉꯦ ꯚ ꯑꯩꯗꯤ ꯌꯥꯝ ꯍꯥꯏꯅꯅꯦ ꯐꯥꯎꯗꯤ ꯐꯖꯕꯅꯦ ꯑꯩꯅ ꯋꯥꯥꯏ ꯐꯨꯅꯤꯡꯈ꯭ꯔꯤꯁꯤꯅ ꯑꯩꯩꯅ ꯥꯏ ꯐꯨꯅꯤꯡꯉꯤꯁꯤꯅ ꯀꯩꯅꯣꯗꯣ ꯀꯩꯕ ꯍꯦꯔꯣꯅꯤ ꯍꯣꯏ ꯐꯥꯔꯝꯗꯒ ꯂꯩꯕ ꯁꯥꯕ ꯑꯣ ꯀꯤꯁꯃꯤ ꯀꯤꯁꯃꯤ ꯀꯤꯁꯃꯤꯗ ꯈꯝꯕ꯭ꯔꯥ ꯀꯤꯁꯃꯤꯗ ꯁꯥꯕꯗ ꯑꯗꯨ ꯃꯥꯗꯤ ꯌꯥꯝ ꯐꯨꯠꯅꯤꯡꯕꯅꯦꯕ
ꯃꯥꯅ ꯇꯧꯔꯤꯕ ꯑꯦꯛꯇꯤꯡꯗꯣ ꯄ꯭ꯂꯦꯕꯣꯏ ꯁꯥꯔꯒꯀꯣ
ꯎꯝ
ꯀꯤꯁꯃꯤꯗꯔꯅꯦ ꯍꯦꯟꯁꯝ ꯀꯧꯕꯦꯅ ꯑꯃꯁꯁꯨ ꯂꯩꯕꯅꯤ ꯃꯥꯡꯒꯨꯝꯕ
ꯃꯥꯌꯥꯝ ꯀꯨꯝꯕꯗꯤ ꯍꯦꯟꯖꯝ ꯀꯥꯎꯕ ꯑꯣꯏꯔꯝꯒ ꯍꯦꯟꯖ ꯍꯦꯟꯖꯝ ꯀꯕꯒꯤꯗꯨꯗꯤ ꯅꯨꯄꯥ ꯑꯇꯣꯞꯄꯅ ꯀꯨꯝꯕꯅꯦ
ꯅꯨꯄꯥ ꯑꯇꯣꯞꯄꯅꯔ ꯍꯣꯏ ꯈꯪꯗꯦꯗ
ꯍꯦꯟꯁꯝ ꯍꯦꯟꯁꯝ ꯀ ꯑꯣꯏꯗꯤ ꯅꯨꯄꯥ ꯑꯇꯣꯞꯄꯅ ꯀꯨꯝꯕꯅꯦ ꯑꯩꯁꯨ ꯍꯦꯟꯁꯝ ꯀꯥꯎ ꯑꯣꯏꯗꯨꯅ ꯅꯪꯉꯣꯟꯗ ꯍꯧꯖꯤꯛꯇ ꯍꯥꯏꯒꯦ ꯇꯧꯔꯤꯅꯦ ꯅꯨꯡꯉꯥꯏꯕꯅꯤꯅ ꯀꯩꯅꯣꯒꯤ ꯀꯔꯤ ꯀꯔꯤ ꯄ꯭ꯂꯦꯕꯣꯏꯒꯤ ꯇꯥꯏꯞ ꯇꯧꯕꯗꯨ ꯅꯨꯡꯉꯥꯏꯕꯅꯤ ꯈꯣꯠꯄꯅꯤꯅ ꯍꯥꯏꯒꯦ ꯇꯧꯔꯤꯅꯦꯕ
ꯐꯅꯤꯡꯗ꯭ꯔꯥ
ꯐꯨꯅꯤꯡꯉꯤ
ꯈꯨ ꯑꯒ ꯊꯥꯖꯅꯤ ꯇꯔꯥ ꯃꯃꯥꯏꯗꯨꯗꯥ ꯍꯨꯝ
ꯅꯨꯡꯉꯥꯏꯕꯅꯤꯉꯣ ꯀꯩꯅꯣꯒꯤ ꯀꯔꯤ ꯀꯔꯤ ꯊꯥꯏꯂꯦꯟꯒꯤ ꯍꯦꯜ ꯁꯝ ꯀꯕ ꯌꯥꯝ ꯊꯤꯅ ꯅꯨꯡꯉꯥꯏꯕꯅꯦ ꯃꯗꯣ
ꯑꯗꯒꯤꯗꯤ ꯃꯌꯥꯝꯁꯤꯅ ꯀꯩꯅꯣꯗꯣ ꯐꯨꯜ ꯍꯥꯎꯁꯇꯣ ꯐꯖꯩ ꯐꯖꯩ ꯐꯖꯦꯅ ꯑꯗꯨꯝ ꯍꯦꯔꯣꯗꯨꯁꯨ ꯐꯖꯩ ꯈꯣꯠꯂꯦ ꯉꯥꯎꯅꯗ꯭ꯔꯥ
ꯎꯝ
ꯑꯩꯅ ꯌꯦꯡꯉꯤꯕ ꯐꯨꯜꯂꯥꯎꯁꯤꯗ ꯀꯗꯥꯏꯗ ꯌꯦꯡꯉꯤ ꯒꯣꯔꯦꯟꯒꯤꯗ ꯌꯦꯡꯉꯤꯕ ꯑꯁ
ꯑꯊꯤꯕꯗ ꯑꯊꯤꯕꯗꯨ ꯈꯜꯂ ꯌꯦꯒꯤꯝ ꯕꯥꯗꯔ ꯁꯥ
ꯍꯩꯅꯗ ꯖꯥꯠꯅꯤ ꯃꯁꯛꯇꯨ ꯎꯕꯗꯨ ꯈꯣꯌꯗꯧ ꯁꯥꯑꯣꯒꯠꯅꯤ ꯑꯗꯨ ꯑꯗꯨꯝ ꯌꯦꯡꯒꯦ ꯑꯗꯨꯝ ꯌꯦꯡꯈ꯭ꯔꯦ ꯑꯗꯨꯃꯁꯨ
ꯅꯨꯡꯕꯨꯗꯤ ꯅꯨꯡꯉꯥꯏꯕꯅꯤ ꯑꯗꯣ ꯀꯠ ꯊꯤꯖꯕꯩ ꯋꯥꯅꯤ
ꯎꯝ ꯐꯖꯕꯁꯦ ꯐꯩꯀꯣ ꯃꯌꯥꯝꯒꯤ ꯀꯩ ꯍꯥꯏꯇꯥꯔꯦ ꯐꯖꯕꯁꯦ ꯃꯌꯥꯝꯒꯤꯅꯤꯌꯦꯗꯣ ꯑꯗꯒꯤꯗꯤ ꯌꯦꯡꯉꯒ ꯈꯟꯕꯁꯦ ꯑꯩꯈꯣꯏ ꯑꯩꯈꯣꯏ ꯐꯖꯖꯗ꯭ꯔꯁꯨ ꯅꯨꯡꯉꯥꯏꯖꯔꯤꯅꯦꯕ ꯅꯠꯇ꯭ꯔꯥ
ꯃꯥꯥꯟ ꯍꯦꯔꯅꯤꯗꯨꯗꯤ ꯐꯖꯕꯅꯤꯍꯦ
ꯑꯁ ꯍꯣꯏꯅꯦꯍꯦ ꯑꯗꯣ ꯑꯩꯈꯣꯏꯗꯤ ꯍꯦꯔꯣꯗꯅ ꯌꯥꯝ ꯌꯦꯡꯒꯜꯂꯤꯗꯅ ꯀꯥꯏ
ꯆꯨꯝꯃꯦ ꯆꯨꯝꯃꯦ ꯆꯨꯝꯃꯦ ꯑꯆꯨꯝꯕ ꯋꯥꯅꯤ ꯃꯗꯨ
ꯑ ꯑꯗꯨ ꯋꯥꯅꯤꯗ ꯑꯗꯨꯝ ꯊꯅ ꯊꯅꯅꯨꯡ ꯉꯥꯏꯇꯦ ꯑꯗꯨꯝ ꯌꯦꯡꯧ ꯑꯗꯒꯤ ꯍꯧꯖꯤꯛꯇꯕꯨ ꯋꯥꯔꯤ ꯑꯗꯨꯝ ꯑꯣꯗ ꯍꯥꯏꯔꯕꯩ ꯋꯥꯅꯦꯕ ꯇꯣꯔꯤ ꯂꯅ ꯑꯗꯨꯗ ꯀꯥꯟꯗꯗꯤ ꯃꯁꯛꯇꯨꯗꯅꯦ ꯄꯥꯡꯌꯦꯡ ꯌꯦꯡꯉꯤꯗ
ꯇꯦ ꯐꯖꯅ ꯈꯡ ꯍꯥꯏꯗꯤ ꯈꯡꯉꯁꯨ ꯌꯥꯝ ꯀꯟꯅ ꯈꯡꯕꯤꯗꯨ ꯑꯣꯏꯗꯕꯗꯣ ꯑꯃ ꯀꯩ ꯍꯥꯏꯒ꯭ꯔꯦ ꯌꯥꯝ ꯀꯥꯞ ꯀꯄ ꯐꯤꯂꯝ ꯑꯃ ꯀꯥꯞꯄꯗꯒꯤ ꯃꯃꯤꯠꯇꯣ ꯀꯦꯟꯁꯔ ꯅꯥꯒꯤꯕꯗꯣ ꯃꯍꯦꯔꯣꯅꯤꯗꯣ ꯀꯣꯔꯤꯌꯟ ꯗ꯭ꯔꯃꯥ ꯑꯔꯤꯕꯗꯣ꯫
ꯀꯞꯄꯗꯒꯤ ꯀꯦꯟꯁꯔ ꯅꯥꯕ꯫
ꯍꯣ ꯍꯣ ꯍꯣ ꯍꯣ ꯍꯣꯏ꯫
ꯀꯞꯄꯗꯩ ꯀꯦꯟꯁꯔ ꯅꯥꯑ
ꯀꯞꯃꯟꯗꯅ ꯀꯩꯅꯣ
ꯇꯝ ꯑꯤꯟ ꯃꯥꯏ ꯍꯥꯠ ꯅꯠꯇ꯭ꯔꯣ ꯅꯪ ꯍꯥꯏꯖꯦ꯫
ꯑꯇꯣꯝꯕꯤ ꯃꯩ ꯑꯃ ꯀꯩꯅꯣꯗꯣ ꯍꯦꯔꯣꯅꯤꯒꯤ ꯑ ꯃꯃꯥꯗꯣ ꯁꯤꯔꯒ ꯃꯃꯥ ꯑꯇꯣꯝꯕꯤ ꯑꯃ ꯂꯧꯔꯒ ꯑꯗꯒꯤ ꯃꯆꯥꯅꯨꯄꯥ ꯑꯃꯒ ꯃꯆꯥꯅꯨꯄꯤ ꯑꯃꯒꯒ ꯄꯣꯔꯛꯑꯒ ꯇꯧꯕꯗꯣ꯫
ꯍꯪꯗꯦ ꯑꯗꯨꯗꯤ꯫
ꯑꯁ ꯁꯥꯏ ꯇꯧꯕꯗꯣꯍꯦ꯫
ꯅꯪ ꯍꯥꯏꯗꯣ ꯑꯟꯇꯝ ꯑꯤꯟ ꯃꯥꯏ ꯍꯥꯔꯗ ꯅꯠꯇꯦ꯫
ꯀꯔꯤ ꯍꯥꯏꯒꯔꯦ ꯑꯃ ꯑꯁ ꯀꯩ ꯀꯩ ꯀꯔꯤ ꯏꯁꯇꯦ ꯋꯤꯠ ꯗꯤ ꯍꯦꯕꯟ ꯍꯥꯏꯕꯔ꯫
ꯑꯥ ꯑꯩ ꯑꯗꯨ ꯌꯦꯡꯗ꯭ꯔꯤ ꯐꯥꯎꯕꯅꯦ ꯑꯗꯨꯝ ꯃꯌꯥꯝꯅ ꯐꯥꯎꯋꯦ ꯐꯥꯎꯋꯦ ꯍꯥꯏꯅꯕꯅꯦ ꯅꯨꯡꯉꯥꯏ ꯅꯨꯡꯉꯥꯏ ꯍꯥꯏꯅꯕꯅꯦ ꯐꯥꯎꯕꯅꯦꯕ ꯑꯗꯨꯝ꯫
ꯑꯣ ꯃꯥꯅꯦ ꯃꯥꯅꯦ ꯍꯦꯔꯣꯅꯤꯗꯣ ꯀꯞꯃꯟꯗꯅ ꯃꯃꯤꯠꯇꯣ ꯀꯦꯟꯁꯔ ꯁꯔ ꯔ ꯀꯩꯅꯣꯝꯃ ꯅꯥꯒꯨꯝ ꯇꯧꯕꯅꯤ ꯑꯗꯨꯒ ꯃꯕꯨꯡ ꯃꯕꯨꯡ ꯃꯃꯥ ꯑꯇꯣꯝꯕꯤꯒꯤ ꯃꯕꯨꯡꯗꯨꯅꯒꯤ ꯀꯩꯅꯣ ꯃꯃꯤꯠꯀ ꯄꯤꯕꯗꯣ꯫
ꯃ ꯑꯣ ꯀꯃꯜꯂꯖꯨ ꯀꯦꯟꯁꯔ ꯅꯅꯕꯣꯔꯦ꯫
ꯀꯞꯄ ꯈꯪꯗꯦ ꯑꯩ ꯀꯥꯎꯋꯦꯔ ꯁꯣꯏꯔꯤꯔ ꯂꯥꯜ
ꯑꯩꯅ ꯂꯥꯜꯂꯤꯔ ꯁꯣꯏꯔꯤꯔꯗꯤ ꯈꯪꯗ꯭ꯔꯦ ꯑꯗꯥꯏꯗꯤ ꯑꯣꯏꯒꯤꯒꯨꯝ ꯇꯧꯕꯅꯦ ꯃꯃꯤꯠꯇꯣ ꯀꯩꯅꯣ ꯇꯧꯕꯗꯒꯤ ꯎꯒꯤꯗꯕꯅꯦꯕ ꯀꯞꯃꯟꯕꯗꯒꯤ ꯎꯒꯤꯗꯒꯨꯝ ꯇꯧꯕꯅꯦꯕ꯫ ꯑꯗꯨ ꯎꯗꯕꯗꯒꯤ ꯃꯕꯨꯡ ꯃꯥꯕꯨ ꯕꯨꯡ ꯍꯥꯏꯗꯤ ꯃꯃꯥ ꯑꯇꯣꯕꯤꯒꯤ ꯃꯆꯥꯅꯨꯄꯥꯗꯨꯅꯒ ꯃꯃꯤꯠꯀ ꯄꯤꯗꯅ ꯑꯦꯛꯁꯤꯗꯦꯟ ꯊꯣꯛꯍꯜꯂ ꯃꯁꯥ ꯃꯇꯣꯟꯗ ꯑꯗꯥꯏ ꯄꯤꯒꯤꯕꯅꯤ꯫ ꯅꯨꯡꯉꯥꯏꯒꯤꯕꯅꯤ꯫ ꯑꯩ ꯏꯍꯥꯟ ꯍꯥꯟꯅ ꯏꯍꯥꯟ ꯍꯥꯟꯅ ꯀꯣꯔꯤꯌꯥꯟ ꯗ꯭ꯔꯃꯥ ꯌꯦꯡꯕ ꯑꯗꯨꯅ ꯏꯍꯥꯟ ꯍꯥꯟꯅ ꯃꯌꯥꯝ ꯀꯞꯅꯕꯗꯨꯗ ꯌꯥꯎꯗꯅ ꯀꯞꯄꯤꯅꯦꯕ ꯀꯩꯁꯨꯖꯨ ꯈꯪꯗꯕ ꯑꯩꯗꯣ꯫
ꯑ ꯑꯗꯩ ꯀꯩꯅꯣꯖꯨ ꯀꯞꯄꯨꯗꯤ ꯌꯥꯝ ꯀꯞꯄꯅꯦ꯫ ꯑꯩꯩꯅ ꯍꯧꯖꯤꯛ ꯍꯥꯏꯕꯗꯣ ꯑꯟꯇꯝ ꯑꯤꯟ ꯃꯥꯏ ꯍꯥꯔꯗ ꯅꯪ ꯌꯦꯡꯉꯝꯃ ꯅꯠꯇ꯭ꯔꯣ꯫
ꯌꯦꯡꯗꯔꯤ ꯌꯦꯡꯗꯔꯤ꯫
ꯑ ꯑꯟꯇꯝ ꯑꯤꯟ ꯃꯥꯏ ꯍꯥꯔꯗꯇꯨꯖꯨ꯫ ꯐꯤꯂꯝ ꯍꯧꯕꯗꯩ ꯂꯣꯏꯕꯧ ꯑꯗꯨꯝ ꯅꯨꯡꯉꯥꯏꯇꯅ ꯑꯗꯨꯝ ꯂꯣꯏꯁꯟꯕꯅꯦ ꯀꯩꯅꯣ ꯇꯧꯕ ꯍꯥꯏꯇꯥꯔꯦ ꯍꯧꯖꯤꯛꯀꯤ ꯑ ꯅꯨꯄꯤ ꯑꯅꯤꯖꯦ
ꯑꯥ꯫
ꯄꯣꯛꯄ ꯀꯥꯟꯖꯤꯗ ꯆꯞ ꯃꯥꯟꯅꯕ ꯃꯇꯝꯗ ꯆꯞ ꯃꯅ ꯅꯨꯃꯤꯠ ꯆꯞ ꯃꯥꯟꯅꯅ ꯄꯣꯛꯄꯅꯦꯕ꯫
ꯑ꯫
ꯑꯗꯨꯗ ꯆꯞ ꯃꯥꯟꯅ ꯄꯣꯛꯄꯗꯨꯗ ꯀꯩꯅꯣ ꯇꯧꯗꯣꯏꯅꯦꯕ ꯃꯕꯥꯅꯤ ꯑꯣꯟꯊꯣꯛꯅꯒꯤꯕ ꯍꯥꯏꯇꯥꯔꯦ ꯁꯣꯏꯗꯅ꯫ ꯅꯔꯁꯇꯨꯅ ꯑꯣ ꯃꯣꯏ ꯑꯩꯒꯤ ꯃꯃꯤꯡ ꯊꯦꯠꯄꯗꯣ꯫
ꯑ꯫
ꯇꯥꯔꯛ ꯂꯞꯄꯗꯨꯅ ꯅꯔꯁꯇꯨꯅ ꯑꯣꯟꯅ ꯇꯩꯅ ꯍꯥꯞꯆꯤꯟꯈꯤꯕꯅꯦꯕ
ꯑꯥ
ꯑꯗ ꯍꯌꯦ ꯌꯥꯝꯉꯥꯏꯑꯌꯦ ꯅꯨꯄꯤ ꯃꯆꯥꯁꯦ ꯑꯦꯛꯁꯤꯗꯦꯟ ꯍꯔꯣꯟꯅꯤꯁꯦ ꯑꯦꯛꯁꯤꯗꯦꯟ ꯊꯣꯛꯄꯒꯤ ꯏ ꯀꯩꯀꯥ ꯌꯦꯡꯅꯔꯛꯄ ꯀꯥꯟꯁꯤꯗ ꯑꯝꯇ ꯆꯥꯟꯅꯔꯝꯗꯕꯗꯣ ꯍꯥꯏꯇꯥꯔꯦꯅꯦ ꯑꯗꯒꯤ ꯊꯤꯒꯠꯅꯔ ꯂꯄ ꯀꯥꯟꯁꯤꯗꯣꯏ ꯃꯣꯏꯑꯝ ꯍꯣꯁꯄꯤꯇꯥꯜꯁꯤꯗ ꯆꯞ ꯃꯥꯟꯅꯕ ꯅꯨꯃꯤꯠꯁꯤꯗꯁꯨ ꯍꯧꯖꯤꯛꯀ ꯑꯗꯨꯃꯥꯏꯅ ꯑꯉꯥꯡ ꯑꯅꯤ ꯄꯨꯈ꯭ꯔꯤꯁꯦ ꯊꯦꯡꯅꯔꯛꯇꯣꯏꯅꯦꯕ
ꯑꯥ
ꯑꯗꯨꯒ ꯑꯃꯨꯛ ꯑꯣꯟꯊꯣꯛꯅꯗꯣꯏꯕ ꯑꯉꯥꯡ ꯑꯅꯤꯁꯦ ꯑꯗꯨꯗꯨꯒ ꯍꯧꯖꯤꯛ ꯩꯅꯣꯒꯤ ꯍꯦꯔꯣꯅꯤ ꯀ ꯑꯁꯣꯏ ꯣꯏ ꯍꯥꯟꯅꯒꯤ ꯁꯣꯏꯔꯨꯕ ꯏꯃꯨꯡꯁꯦ
ꯎꯝ
ꯁꯤꯗ ꯃꯕꯨꯡ ꯑꯃ ꯂꯩꯌꯦꯕ ꯃꯕꯨꯡꯁꯤꯅ ꯌꯥꯝ ꯅꯨꯡꯁꯤꯖꯕ ꯍꯥꯏꯇꯥꯔꯦꯅꯦꯀꯣ ꯑꯗꯨꯗꯨꯒ ꯃꯕꯨꯡꯁꯤꯅ ꯊꯝꯁꯤ ꯈꯣꯠꯁꯤ ꯀꯥꯏꯅ ꯍꯥꯏꯕꯁꯤꯅ ꯃꯄꯥꯅ ꯉꯥꯡꯉꯒ ꯌꯥꯔꯛꯑꯣꯏꯗꯣꯏꯅꯦꯕ ꯅꯆꯟ ꯅꯨꯄꯤ ꯅꯠꯇꯦ ꯈꯣꯠꯇꯦ ꯀꯥꯏꯅ ꯉꯥ ꯌꯥꯔꯛꯑꯔꯣꯏ ꯏꯇꯅꯥ ꯑ ꯂꯥꯁꯁ ꯃꯣꯏꯕꯕꯥꯅꯤ